ꯌꯥꯔꯦ ꯆꯥꯕ ꯂꯣꯏꯔꯦ ꯑꯉꯛꯄꯅꯤꯀꯣ ꯅꯨꯡꯁꯥ
ꯀꯔꯤꯟ ꯁꯪ ꯆꯥꯕ꯭ꯔꯣ
ꯑ ꯎꯝ ꯍꯣꯏꯅꯦ ꯁꯧꯒ꯭ꯔꯤ ꯊꯣꯡꯉꯦꯕꯀꯣ ꯑꯗꯨꯒ ꯁꯤꯜꯕꯨꯟꯗꯣ ꯑꯗꯨ ꯃꯦꯠꯂꯒ ꯆꯥꯏ
ꯍ ꯅꯦ ꯀꯦꯖꯤ ꯄꯤ ꯍꯜ ꯂꯒꯀꯣ ꯆꯥꯗꯦ
ꯅꯕꯥꯅꯤ ꯅꯕꯥꯅꯤꯗꯤ
ꯑꯩꯗ ꯂꯩꯈ꯭ꯔꯦ ꯊꯨꯝ
ꯍꯟ ꯍꯟ ꯍꯤ ꯑꯥ ꯑꯩꯈꯣꯏꯗꯤ ꯆꯥꯔꯥ ꯍꯦꯟꯒꯦ ꯉꯝꯗꯦꯅꯦꯍꯦ ꯑꯩꯈꯣꯏꯗꯤ ꯉꯁꯥꯏ ꯑꯩꯅꯀꯣ ꯂꯧꯗꯒꯤ ꯍꯜꯂꯛꯄꯗꯣ ꯇꯥꯕ꯭ꯔꯥ ꯎ
ꯎ
ꯍꯥꯥ
ꯇꯥꯏ
ꯇꯥꯕ꯭ꯔꯥ ꯑꯣ ꯑꯩꯗꯤ ꯉꯁꯥꯏ ꯂꯧꯗꯒꯦ ꯍꯜꯂꯛꯄ ꯀꯨꯝꯕ ꯃꯇꯝꯗ ꯆꯥꯛꯁꯦ ꯆꯥꯔꯔꯣꯏꯒꯦ ꯈꯟꯕꯅꯦꯕ ꯄꯨꯡ ꯅꯤꯄꯥꯟ ꯇꯥꯁꯤꯜꯂꯛꯄ ꯃꯇꯝꯗ ꯆꯥꯛ ꯂꯥꯝꯕ ꯍꯧꯔꯦ ꯑꯁꯤꯒꯤ ꯑꯗꯨꯝ ꯈꯔꯥ ꯆꯥ ꯇꯦꯡꯀꯣꯠ ꯑꯃꯒꯨꯝꯕ ꯆꯥꯈ꯭ꯔꯦ꯫
ꯑꯁ ꯅꯗꯤꯖꯤꯂꯜ ꯁꯐ
ꯎꯝ ꯅꯈꯣꯏꯒꯤ ꯅꯦꯠꯋꯛꯁꯦ ꯀꯔꯤ ꯇꯧꯕ꯭ꯔꯥ ꯀꯣ ꯍꯝ
ꯍ
ꯅꯪꯅ ꯀꯔꯤꯅꯣ ꯉꯥꯡꯉꯤꯗꯣ ꯇꯥꯅꯤꯡ ꯇꯦ
ꯁꯕꯒꯤꯅꯤꯗ
ꯎꯝ ꯅꯦꯠꯋꯥꯛꯇ ꯌꯥꯝ ꯅꯨꯡꯉꯥꯏꯇꯦ ꯏ ꯅꯪ ꯑꯗꯨ ꯅꯦꯠ ꯅꯨꯡꯉꯥꯏꯇꯦꯕ ꯍꯧꯖꯤꯛ ꯅꯪꯅ ꯉꯥꯡꯕꯗꯣ ꯀꯔꯤꯁꯨ ꯈꯪꯗꯦ ꯎꯝ ꯎꯝ
ꯑꯣ ꯑꯩ ꯅꯪꯉꯣꯟꯗ ꯇꯥꯕ꯭ꯔꯥ ꯇꯥꯕ꯭ꯔꯥ ꯍꯥꯏ ꯂꯩꯕꯒꯤꯅꯦꯗ
ꯑꯩ ꯆꯥꯎꯕꯤ ꯂꯩꯕ꯭ꯔꯥ
ꯐꯣꯟ ꯉꯥꯡꯅꯕ꯭ꯔꯥ
ꯑꯁꯤ ꯀꯩꯅꯣ ꯃꯥꯅ ꯃꯅꯥꯎ ꯅꯨꯄꯤꯅ ꯐꯣꯟ ꯇꯧꯔꯛꯑꯦ
ꯑꯗꯨꯅꯦ ꯉꯁꯥꯏꯗꯩ ꯑꯗꯨꯗ ꯂꯩꯇꯦꯀꯣ ꯑꯁ ꯑꯟꯇꯤꯒꯤ ꯐꯣꯟ ꯈꯨꯟ ꯇꯧ ꯐꯣꯟ ꯇꯧꯕꯅꯦꯕ ꯁꯨꯛ ꯈꯨꯟ ꯈꯨꯟꯗꯕꯅꯦꯕ ꯃꯥꯗꯣ ꯁꯨꯡꯈꯨꯟ ꯈꯨꯟꯗ ꯑꯗꯨ ꯈꯨꯟꯕꯒꯤꯅꯦꯕ ꯃꯅꯥꯎ ꯅꯨꯄꯤꯅ ꯆꯩꯕꯗꯣ
ꯍꯣꯏ ꯑꯗꯨꯒꯤ ꯏꯆꯦ ꯑꯃꯁꯨ ꯁꯥꯎꯔꯒ ꯂꯩꯕ ꯃꯥꯜꯂꯦꯀꯣ ꯑꯗꯨꯗ
ꯎꯝꯍꯨꯝ
ꯆꯦ ꯆꯧꯕꯤꯒꯤ ꯃꯅꯥꯎ ꯅꯨꯄꯤꯗꯣ ꯍꯧꯖꯤꯛ ꯂꯩꯔꯒ ꯂꯩꯌꯦꯕ ꯈꯪꯗꯦ ꯏꯁ ꯃꯥꯅꯗꯤ ꯍꯥꯏꯔꯤꯕꯅꯦ ꯀꯔꯤ ꯀꯔꯤ ꯃꯥ
ꯎꯝ ꯎꯝ ꯃꯁꯤ ꯃꯥ ꯀꯩꯅꯣ ꯇꯧꯕꯒꯤꯅꯦꯕ ꯍꯥꯏꯗꯤ ꯍꯥꯏꯒꯅꯨꯀꯣ ꯃꯉꯣꯟ ꯑꯥ ꯅꯍꯥꯟ ꯁꯤꯗ ꯅꯍꯥꯟ ꯁꯤꯗ ꯂꯥꯛꯄꯗꯣ ꯑꯗꯨ ꯄꯩꯁꯥꯗꯣ ꯁꯤꯗ ꯄꯨꯔꯝꯕꯅꯦꯕ ꯈꯪꯕ꯭ꯔꯥ ꯏꯆꯦ ꯏꯆꯦꯒꯤ ꯄꯩꯁꯥꯗꯣ ꯆꯦꯒꯣꯟꯗ ꯄꯩꯁꯥ ꯄꯨꯔꯝꯃꯒ ꯉꯁꯤꯗꯣ ꯏꯟꯇꯔꯦꯁ ꯍꯨꯟꯒꯗꯧꯕ ꯅꯨꯃꯤꯠꯅꯦꯕ ꯑꯗꯨꯗꯣ ꯃꯥꯗꯣ ꯂꯩ ꯁꯨ ꯍꯥꯏꯗꯦ ꯂꯩꯇꯦꯁꯨ ꯍꯥꯏꯇꯦ ꯐꯣꯟꯁꯨ ꯈꯨꯟ ꯈꯨꯨꯟꯗꯕ ꯑꯗꯨꯒꯤ ꯃꯅꯥ ꯍꯥꯏꯕꯗꯤ ꯃꯤ ꯃꯅꯥꯎ ꯅꯨꯄꯤꯅꯤꯅ ꯃꯅꯥꯎ ꯉꯥꯛꯇ ꯍꯥꯏꯈꯤꯗꯅ ꯑꯗꯨꯒꯤ ꯐꯣꯟ ꯇꯧꯕꯁꯨ ꯃꯥꯅ ꯈꯨꯟꯗꯕ ꯑꯗꯨꯒꯤꯅꯦꯕ ꯃꯥꯅ ꯁꯥꯎꯕꯗꯣ
ꯎꯝ ꯑ ꯅꯠꯇꯦ ꯍꯥꯏꯕꯗꯤ ꯀꯔꯝ ꯀꯔꯝꯕ
ꯍꯨꯝ ꯃꯩꯇꯩ ꯅꯨꯄꯤꯗꯣ ꯏꯇꯩꯒꯤꯗꯣ ꯑꯗꯨ ꯃꯉꯣꯟꯗ ꯄꯨꯍꯟꯕ ꯅꯪ ꯂꯥꯛꯑꯒ ꯅꯦꯅꯦꯅꯦꯅꯦ ꯀꯞꯀꯦ ꯀꯞ ꯀꯩ ꯇꯧꯔꯒꯦ ꯍꯥꯏꯕꯅꯦꯕ ꯑꯗꯨꯒꯤ ꯃꯥꯅ ꯁꯨꯝ ꯃꯥꯒꯤ ꯃꯤ ꯃꯤꯉꯣꯟꯗ ꯄꯨꯍꯟꯕꯅꯦꯕ ꯑꯗꯨꯒꯤꯅꯦꯕ
ꯑꯗꯨ ꯃꯥꯗꯤ ꯃꯥꯗꯤ ꯀꯌꯥ ꯂꯧꯕꯒꯦ
ꯈꯪꯗꯦ ꯀꯌꯥꯔꯥꯗꯤ ꯌꯥꯝꯗꯤ ꯌꯥꯝꯂꯝꯒꯅꯤ ꯑꯩ ꯋꯥꯈꯟꯗ ꯐꯤꯐꯇꯤꯒꯨꯝꯕ ꯑꯣꯏꯒꯗꯧ ꯃꯥꯜꯂꯦ ꯑꯗꯨ ꯑꯗꯨ ꯃꯈꯥꯗꯤ ꯑꯣꯏꯒꯗꯧ ꯃꯥꯟꯗ꯭ꯔꯦ ꯑꯗꯨꯗꯤ ꯁꯣꯏꯗ ꯑꯣꯏꯔꯛꯈ꯭ꯔꯅꯤ ꯃꯁꯤꯡ ꯃꯁꯤꯡꯗꯤ ꯑꯩꯁꯨ ꯈꯪꯗꯦꯕꯀꯣ ꯍꯣꯏ ꯅꯨꯄꯤ ꯅꯪꯕꯗꯨ ꯀꯨꯝꯃꯩꯒꯤ ꯄꯥꯎ ꯈꯛꯇ ꯇꯥꯕ
ꯎꯝ ꯍꯣꯏꯅꯦ ꯑꯁ ꯍꯣꯏ ꯉꯁꯥꯏ ꯇꯧꯕꯅꯦꯕ ꯑꯗꯨꯒ ꯀꯩꯅꯣ ꯀꯨꯝꯗꯤ ꯅꯍꯥꯟꯖꯨ ꯍꯥꯏꯕ ꯂꯩ
ꯎꯝ ꯅꯨꯄꯥꯒꯨꯝꯅ ꯇꯧꯕꯅꯦ ꯃꯥꯗꯣ ꯅꯨꯄꯥꯥꯒꯤ ꯇꯥꯏꯞ ꯇꯧꯗ꯭ꯔꯥ ꯈꯣꯔꯁꯥꯅ ꯆꯥꯎꯕꯒ
ꯀꯨꯝꯕ ꯎꯔꯒ ꯅꯣꯏꯁꯨ ꯌꯨꯝ ꯄꯥꯟꯅꯤꯡꯉꯝꯃꯣꯏꯀꯣ
ꯑꯁ ꯀꯗꯥꯥꯏꯗꯒꯤ ꯇꯜꯂꯦ ꯔꯦ ꯑꯁꯦꯡꯕ ꯍꯥꯏꯒꯦ
ꯀꯩꯒꯤꯅꯣ ꯎꯝ ꯃꯁꯛ ꯊꯤꯔꯁꯨ ꯃꯁꯛ ꯐꯖꯔꯁꯨ ꯎꯝ ꯏꯅꯥꯛ ꯈꯨꯟꯕ ꯅꯠꯇ꯭ꯔꯁꯨꯀꯣ ꯍꯣꯏ ꯂꯥꯏꯔꯤꯛꯄꯨꯗꯤ ꯈꯔ ꯍꯧꯖꯤꯛ ꯍꯧꯖꯤꯛ ꯃꯛ ꯃꯇꯝꯗꯤ ꯂꯥꯏꯔꯤꯛ ꯈꯔ ꯍꯩꯇ꯭ꯔꯗꯤ ꯌꯥꯗ꯭ꯔꯦꯗꯅꯀꯣ ꯑꯗꯨꯒꯨꯝꯕ ꯇꯧꯔꯒ ꯃꯩꯌꯨꯝ ꯒꯨꯝꯕ ꯄꯥꯟꯒꯦꯍꯥꯏꯖꯨ ꯑꯗꯨꯃꯥꯏꯅ ꯄꯥꯜꯂꯣꯍꯦ ꯋꯥ ꯕꯅꯦ ꯍꯣꯏ ꯑꯈꯣꯏꯁꯨ ꯋꯥꯕꯗꯨꯗꯤ ꯋꯥꯈꯜ ꯃꯥꯟꯅꯗꯕ
ꯑꯗꯨꯕꯨꯀꯣ ꯑꯁꯤ ꯀꯩꯅꯣꯗꯤ ꯑꯗꯨꯝ ꯐꯩꯌꯦꯦꯕꯀꯣ ꯑꯗꯨꯝ ꯇꯥꯟꯁꯨ ꯇꯥꯜꯂꯦꯕ ꯑꯗꯨꯣ ꯃꯥꯅ ꯈꯨꯁꯨ ꯃꯁꯨ ꯇꯕꯨ ꯇꯨꯉꯕ
ꯃꯃ
ꯍꯣꯏ ꯍꯣꯏ ꯌꯥꯝ ꯀꯩꯅꯣ ꯇꯧꯕꯤꯕꯅꯦ
ꯍꯝ ꯅ ꯋꯥꯗꯤ ꯐꯕꯅꯦꯕ
ꯑꯩꯈꯣꯏꯗꯤ ꯑꯁꯤꯒꯨꯝꯕ ꯍꯥꯞ ꯊꯦꯡꯅ ꯑꯃꯕꯅꯤꯅ ꯑꯗꯨ ꯆ
ꯎꯝ ꯑꯩꯈꯣꯏꯗꯣ ꯑꯩ ꯑꯩꯁꯨ ꯑꯔꯣꯝꯗꯒꯤꯅꯦꯕ ꯈꯪꯕ꯭ꯔꯅ ꯑꯩ ꯑꯩ ꯈꯨꯟꯗ
ꯑꯦ ꯀꯔꯝꯝꯕꯔ ꯈꯪꯗꯦ ꯑꯩꯗꯤ
ꯑꯣ ꯍꯈꯟꯅꯦꯦ ꯃꯣꯏ
ꯍꯣꯏ ꯑꯥꯔꯣꯝ ꯈꯨꯟꯗꯣ ꯃꯈꯥꯏꯔꯣꯝꯗ ꯑꯃ ꯅꯠꯇ꯭ꯔꯒ ꯑꯃꯗꯤ ꯑꯣꯏ
ꯑꯗꯨꯗ ꯑꯗꯨ ꯑꯗꯨ ꯑꯗꯨꯔꯣꯝꯗ ꯕꯦꯞꯇꯤꯁ ꯂꯩꯕꯗꯣ
ꯑꯦ ꯚꯇꯤꯁ ꯚꯞꯇꯤꯁ ꯌꯥꯝ ꯂꯩ ꯑꯦ
ꯗꯗꯤ ꯑꯩꯈꯣꯏ ꯖꯥꯠꯇ ꯑꯔꯣꯝꯗꯤ ꯑꯣꯏꯔꯦꯕꯀꯣ ꯑꯔꯝꯗꯤꯔ ꯍꯧꯖꯤ ꯀ ꯀꯩꯅꯣꯗꯤ ꯍꯥꯏꯔꯅꯨꯕ ꯑꯁꯣꯝꯗ ꯅꯥꯀꯟꯗ ꯅꯣꯏ ꯈꯨꯟꯒꯤ ꯃꯤꯁꯨ ꯌꯥꯝ ꯄꯥꯟꯅꯗ꯭ꯔꯥ ꯑꯗꯨꯔꯣꯝꯗꯤ ꯍꯥꯏꯔꯅꯨꯕ ꯑꯗꯨ ꯕꯦꯞꯇꯤꯁ ꯑꯃꯛꯇ ꯂꯩꯕꯗꯣ ꯑꯗꯨꯅꯦꯕ ꯑꯗꯨ ꯈꯨꯠ ꯐꯠꯇꯨ ꯑꯗꯨ ꯈꯨꯟꯅꯕ ꯑꯩꯗꯣ ꯑꯗꯨꯣꯏ ꯃꯣꯏꯗꯤ ꯑꯩꯈꯣꯏ ꯅꯛꯅꯩꯗꯅ ꯈꯪꯉꯦꯕ ꯃꯃꯥ ꯃꯄꯥꯥꯎꯈꯠꯁꯦ ꯑꯩ ꯂꯣꯏꯅ ꯈꯪꯉꯦꯕ ꯏ ꯀꯣꯏꯁꯨ ꯃꯌ ꯃꯄꯥꯗꯤ ꯂꯩꯇ꯭ꯔꯦꯕ ꯃꯃꯒꯤ ꯃꯕꯥ ꯃꯀꯨꯕꯣꯛꯇꯣ ꯂꯩꯇ꯭ꯔꯦꯕ ꯃꯅꯦꯝꯕꯣꯛꯄꯨꯗꯤ ꯂꯩꯌꯦꯕ
ꯎ
ꯑꯅꯦ
ꯎꯝ ꯇꯥꯕ ꯎꯝ ꯍꯣꯏ ꯑꯗꯨꯃꯥꯏꯅ ꯑꯗꯨꯗꯤ ꯇꯥꯏ
ꯀ꯭ꯂꯥꯁ ꯀꯌꯥ ꯇꯝ
ꯇꯣꯁ ꯂꯣꯏꯈ꯭ꯔꯕꯅꯦ ꯇꯣꯁ ꯂꯣꯏꯕꯈꯛ ꯉꯥꯏꯔꯤ ꯑꯗꯨꯒ ꯕꯤ ꯑꯦꯕꯨꯗꯤ ꯑ ꯑꯦꯗꯃꯤꯁꯟ ꯇꯧꯔꯒ ꯊꯝꯃꯦꯕ ꯑꯩꯈꯣꯏꯒꯤ ꯔꯣꯝꯗꯣ ꯑꯗꯨꯔꯣꯝꯗ
ꯑꯣ ꯑꯣ ꯑꯣ ꯍ ꯁꯣꯝꯗ
ꯑꯦꯠꯃꯤꯁꯟ ꯇꯧꯔꯒ ꯊꯝꯃꯦꯕ ꯑꯗꯨ ꯁ꯭ꯀꯨꯜ ꯍꯥꯎꯗ꯭ꯔꯤ ꯍꯥꯏꯌꯦ ꯈꯪꯗꯦ
ꯁꯦꯛꯁꯟ ꯍꯥꯎꯗ꯭ꯔꯤꯕꯒꯤ ꯑꯗꯨ ꯍ ꯑꯗꯨꯕꯤꯒꯤꯅ ꯑꯗꯨꯗ ꯇꯝꯃꯒ ꯂꯩꯕꯅꯦꯕ ꯀꯣꯆꯤꯡꯗ
ꯑꯁ ꯈꯪꯗꯦꯗ ꯍꯧꯖꯤꯛꯀꯥꯟꯗꯤ ꯑꯦꯛꯖꯥꯝꯈꯜ ꯊꯥꯕ ꯂꯥꯛꯀꯅꯤꯗ ꯍꯥꯏꯕꯗꯤ ꯑꯩꯈꯣꯏ ꯀꯣꯆꯤꯡꯗꯣ ꯑꯦꯕ꯭ꯔꯤꯗꯦ ꯂꯧꯋꯦꯕ ꯑꯣꯐ ꯂꯩꯇꯦꯕ ꯁ꯭ꯀꯨꯜꯒꯃꯥꯏꯅ ꯑꯗꯨꯝ ꯈꯥꯁꯨ ꯀꯈꯤ ꯇꯧꯋꯕ ꯃꯅꯤ ꯈꯨꯗꯤꯡꯒꯤ ꯑꯗꯨꯅ ꯈꯥꯥꯁꯄꯨꯗꯤ ꯑꯁ ꯂꯥꯛꯑꯣꯏꯗ ꯑꯩꯈꯣꯏꯔꯣꯝꯗꯗꯤ ꯀꯥꯁꯨ ꯐꯖꯅ ꯀꯥꯟꯅ
ꯎꯝ ꯑ ꯄꯤꯁꯤ ꯌꯧꯗꯦ ꯍꯥꯏꯕꯨ ꯄꯤꯁꯤ ꯌꯧꯗꯦ ꯈꯣꯠꯇꯦꯒꯨꯝꯕꯁꯨ ꯍꯥꯏꯅ ꯕꯅꯤ ꯍꯥꯀꯨꯝꯗꯣ ꯏꯅꯥꯎꯅꯨꯄꯥ ꯑꯃꯁꯨ ꯇꯝꯃꯦꯕ ꯑꯗꯨꯗꯨꯒꯣ ꯇꯝꯃꯒ ꯃꯥꯗꯣ ꯈꯔ ꯈꯔ ꯀꯣꯂꯦꯖ ꯂꯥꯛꯑꯦꯕ ꯂꯥꯛꯇ꯭ꯔꯗꯤ ꯑꯃꯛꯀ ꯕꯤ ꯁꯤ ꯌꯧ ꯑꯗꯨꯗꯤ ꯐꯥꯏꯟ ꯇꯥꯒꯅꯤ ꯍꯥꯏꯕꯅꯦꯕ
ꯎꯝ ꯐꯥꯏꯟꯕꯨꯗꯤ ꯍꯣꯏ ꯂꯥꯛꯈ꯭ꯔꯅꯤꯗꯨꯕꯨꯗꯤ
ꯎꯝ ꯐꯥꯏ ꯇꯥꯒꯅꯤ ꯍꯥꯏ ꯃꯅꯦ ꯇꯝꯃꯣ ꯐꯖꯥ ꯐꯖꯥ ꯅ ꯇꯝꯃꯣ ꯅꯕꯥꯅꯤꯁꯨ
ꯎꯝ ꯍꯣꯏ ꯑꯗꯨꯃꯥꯏꯅ ꯇꯧꯕ ꯂꯩ ꯈꯪꯗꯦꯅꯦ ꯀꯔꯤꯕꯨ ꯇꯧꯁꯤꯔꯥ ꯈꯪꯗꯦꯅꯦ ꯍꯧꯖꯤꯛꯀꯥꯟꯗꯤ ꯗꯨꯝ ꯋꯥꯈꯜ ꯁꯤꯁꯤꯡꯒꯔ ꯊꯥꯕꯛ ꯇꯧꯗꯕꯗꯤ ꯌꯥꯗꯦ ꯊꯕꯛ ꯁꯨꯕꯅꯤ ꯍꯥꯏꯕꯁꯨ ꯉꯝꯔꯣꯏ ꯂꯧꯕꯨꯛꯇ ꯊꯕꯛ ꯁꯨ ꯍꯥꯏꯔꯁꯨ ꯉꯝꯔꯣꯏ ꯑꯩꯈꯣꯏꯗꯤ
ꯑꯗꯨꯅꯦ ꯐꯖꯥꯅꯦ ꯂꯩ ꯇꯃꯣ ꯍꯧꯖꯤꯛꯀꯥꯟꯗꯤ ꯊꯕꯛ ꯁꯨꯕꯁꯨ ꯊꯕꯛ ꯁꯨꯕꯁꯨ ꯁꯨ ꯂꯥꯏꯔꯤꯛ ꯇꯝꯃꯒ ꯊꯕꯛ ꯁꯨꯕꯁꯨ ꯊ ꯊꯨꯗꯤ ꯁꯨꯒꯗꯕꯅꯦ ꯑꯗꯨꯁꯨ ꯄꯥꯛ ꯁꯨꯁꯨ ꯁꯨꯅꯗ꯭ꯔꯦ ꯇꯔꯣ ꯇꯧꯅꯈ꯭ꯔꯦ ꯑꯗꯨꯅ ꯂꯥꯏꯔꯤꯛ ꯐꯖꯅ ꯇꯧ ꯂꯥꯏꯔꯤꯛ ꯆꯥꯅꯉꯥꯏ ꯇꯧ
ꯑꯩꯈꯣꯏ ꯃꯇꯝꯗꯗꯤ ꯌꯦꯡꯉꯣ ꯐꯣꯟꯁꯨ ꯐꯣꯟ ꯈꯛ ꯁꯥꯟꯅꯕꯒꯤ ꯇꯧꯁꯨ ꯇꯧꯅꯤꯡꯔꯣꯏ ꯑꯩꯈꯣꯏꯕꯨ ꯂꯧ ꯆꯠꯂꯣ ꯍꯥꯏꯔꯒ ꯀꯔꯤ ꯎꯅꯤꯡꯒꯦꯔꯣ ꯑꯩꯅ
ꯎꯝ
ꯌꯦꯅꯦ ꯇꯧꯕ ꯍꯥꯏ ꯇꯧꯅꯤꯡꯂꯛꯏ
ꯑꯩꯈꯣꯏ ꯑꯩꯈꯣꯏ ꯃꯇꯝꯗꯣ ꯐꯣꯟꯗꯤ ꯊꯣꯡꯂꯛꯈ꯭ꯔꯦꯕ ꯈꯪꯕ꯭ꯔꯥ ꯑꯩꯈꯣꯏ ꯃꯇꯝꯗ ꯐꯣꯟꯗꯤ ꯊꯣꯛꯂꯛꯈ꯭ꯔꯦꯕ ꯀꯤꯄꯦꯗ ꯊꯣꯛꯂꯛꯄꯅꯦꯕ ꯀꯤꯐꯦꯠ ꯊꯣꯛꯂꯛꯈ꯭ꯔꯦ ꯑꯩꯒꯤ ꯏꯔꯨꯞ ꯅꯨꯄꯤꯗꯣ ꯃꯃꯥꯅ ꯀꯤꯄꯦꯗ ꯄꯤꯔꯛꯈ꯭ꯔꯕꯅꯦꯕ ꯈꯪꯕ꯭ꯔꯥ ꯀꯤꯄꯦꯗ ꯄꯤꯔꯛꯄꯅꯤꯅ ꯑꯩꯈꯣꯏꯁꯦ ꯐꯣꯟꯁꯦ ꯇꯧꯕꯗꯤ ꯍꯥꯏ ꯁꯤꯝꯗꯤ ꯌꯥꯎꯗ꯭ꯔꯦꯕ ꯐꯣꯟꯗꯣ ꯑꯩꯈꯣꯏꯗꯤ ꯐꯣꯟ ꯈꯛꯇꯅꯤ ꯑꯗꯨꯝ ꯈꯟꯈ꯭ꯔꯕꯅꯦ ꯐꯣꯟ ꯇꯧꯅꯉꯥꯏ ꯑꯗꯨ ꯇꯧꯅꯉꯥꯏ ꯑꯩꯈꯣꯏ ꯀꯔꯤꯁꯨ ꯈꯟꯗꯦ ꯐꯣꯟ ꯂꯩꯔꯤꯗꯤ ꯗꯤ ꯌꯥꯔꯦꯅ ꯀꯣ ꯑꯗꯨꯒꯤ ꯐꯣꯟꯁꯦ ꯁꯤꯝꯁꯨ ꯌꯥꯎꯗꯕꯅꯦꯕ ꯑꯂꯥꯝꯁꯦ ꯈꯣꯡꯕ ꯑꯗꯨꯒꯤ ꯏꯔꯨꯝ ꯅꯨꯄꯤꯅ ꯀꯗꯥꯏꯗ ꯊꯝꯈꯤꯔꯦ ꯇ꯭ꯔꯪꯕꯣꯛꯁꯇ ꯊꯝꯕ ꯈꯪꯕ꯭ꯔꯥ ꯇꯔꯪ ꯕꯣꯛꯁ ꯃꯅꯨꯡꯗ ꯊꯝꯃꯦ ꯑꯗꯨꯒꯤ ꯎꯝ ꯑꯗꯨꯒꯤ ꯈꯔ ꯑꯂꯥꯝ ꯈꯣꯡꯈ꯭ꯔꯦꯕ ꯑꯂꯥꯝ ꯈꯣꯝꯕ ꯀꯥꯟꯗ ꯑꯩꯈꯣꯏ ꯀꯣꯏꯊꯤ ꯊꯤꯈ꯭ꯔꯦ ꯃꯥꯅ ꯊꯝꯕꯗꯣ ꯑꯩꯈꯣꯏ ꯈꯪꯗꯕꯅꯤꯅ ꯈꯔ ꯈꯣꯡꯉꯦ ꯈꯣꯡꯉꯦ ꯐꯣꯟ ꯑꯣꯏꯔꯝꯒꯅꯤ ꯈꯣꯡꯉꯦ ꯈꯣꯡꯉꯦ ꯂꯥꯁ ꯇꯔꯥꯡꯕꯣꯛꯁꯨ ꯑꯂꯥꯝ ꯀꯟꯅ ꯈꯣꯡꯉ ꯂꯩ ꯅꯣꯛꯄꯗ ꯅꯣꯛꯄꯗꯥ ꯁꯤꯔꯦ ꯂꯣꯏꯔꯅꯦ ꯅꯣꯛꯅꯤꯡꯕ ꯕ꯭ꯂꯦꯛ ꯑꯦꯟ ꯋꯥ꯭ꯋꯥꯏꯠꯅꯤꯅꯦ ꯑꯗꯨꯁꯨ ꯎꯝ ꯑꯗꯨ ꯃꯇꯝꯗ ꯐꯣꯟ ꯊꯣꯛ ꯑꯗꯨꯝ ꯈꯔ ꯈꯔ ꯄꯥꯏꯅꯈ꯭ꯔꯕꯅꯦꯕ ꯃꯤꯗꯣ ꯑ ꯁꯤꯡꯗꯣ ꯈꯔ ꯈꯔ ꯄꯥꯏꯅꯈ꯭ꯔꯦ ꯑꯁ ꯃꯃꯥꯅ ꯄꯤꯕ ꯁꯥꯔꯒ ꯑꯩꯈꯣꯏꯗ ꯄꯥꯏꯕ ꯆꯔ ꯀꯗꯥꯏꯗꯒꯤꯩ ꯇꯔꯪ ꯕꯣꯛꯁ ꯃꯅꯨꯡ ꯊꯝꯃꯦ
ꯑ ꯁꯤꯖꯤꯔ
ꯎ ꯐꯣꯟ ꯀꯦ ꯌꯥꯕꯅꯦ ꯎꯝ ꯑꯣ ꯐꯣꯟꯅ ꯐꯣꯟ ꯂꯥꯛꯄ꯭ꯔꯥ ꯑꯣ